ꯇꯥꯏꯌꯦ ꯇꯥꯏ
ꯉꯥ ꯌꯣꯟꯕ ꯂꯥꯛꯄ
ꯑꯣ ꯉꯥ ꯌꯣꯟꯕꯤꯁꯦ ꯌꯨꯝꯗ ꯂꯥꯛꯄ꯭ꯔꯣ ꯅꯣꯏꯒꯤꯁꯦ
ꯂꯥꯛꯑꯦ ꯉꯥ ꯌꯣꯟꯕꯤꯗꯨ ꯌꯨꯝꯗ ꯂꯥꯛꯑꯒꯅꯦ ꯌꯣꯜꯂꯦꯕ ꯃꯣꯏ ꯁꯤ ꯑꯩꯈꯣꯏ ꯌꯨꯝ ꯄꯔꯦꯡꯁꯤꯒꯤ ꯍꯥꯏꯗꯤ ꯁꯨꯃꯥꯏꯅꯅꯦ ꯂꯧꯕꯁꯤꯅꯅꯦ ꯑꯩꯈꯣꯏꯗꯁꯨ ꯈꯤꯇꯪ ꯁꯦꯞ ꯑꯣꯏꯌꯦ ꯑꯗꯨꯒ ꯃꯇꯝꯁꯨ ꯑꯩꯈꯣꯏ ꯆꯠꯄꯒꯤꯁꯨ ꯃꯥꯡꯗ꯭ꯔꯦ ꯑꯗꯨꯒ ꯕꯖꯥꯔꯗꯗꯤꯅꯦ ꯌꯥꯝ ꯇꯥꯡꯉꯦꯕ ꯑꯣ ꯕꯖꯥꯔꯗ ꯉꯥ ꯂꯨꯄꯥ ꯆꯅꯤꯒꯤ ꯑꯌꯥꯏꯕ ꯂꯩꯕꯁꯤ ꯁꯤꯗ ꯃꯣꯏꯅ ꯊꯥ ꯂꯥꯛꯏꯁꯤꯒꯗꯤ ꯌꯥꯝ ꯈꯦꯠꯅꯩꯑꯕ ꯁꯤꯗ ꯂꯥꯛꯏꯁꯤ ꯍꯥꯏꯗꯤ ꯑꯩꯈꯣꯏꯗꯤ ꯑꯗꯨꯝ ꯀꯁꯇꯃꯔ ꯃꯣꯏꯒꯤ ꯀꯁꯇꯃꯔ ꯑꯣꯏ ꯂꯩꯔꯕꯅꯤꯅ ꯐꯖꯅ ꯑꯗꯨꯝ ꯃꯣꯏꯁꯨ ꯀꯥꯟꯅꯕ ꯑꯃ ꯈꯪꯉꯦꯕ ꯑꯗꯨꯗꯒꯤ ꯑꯩꯈꯣꯏꯁꯨ ꯑꯗꯨꯝ ꯆꯥꯡ ꯅꯥꯏꯅ ꯂꯧꯕꯅꯤꯅ ꯃꯣꯏꯁꯨ ꯌꯣꯟꯕ ꯅꯨꯡꯉꯥꯏꯌꯦꯕ ꯀꯩꯊꯦꯜꯗꯩꯗꯤ ꯀꯌꯥ ꯂꯩꯗ꯭ꯔꯦꯕ ꯉꯥ ꯊꯥꯔ ꯂꯥꯛꯄꯁꯤꯅ ꯑꯩꯈꯣꯏ ꯑꯗꯨꯝ ꯂꯩꯔꯦꯅ ꯑꯗꯨꯑꯣꯏꯗꯤ ꯑꯩꯈꯣꯏꯅ ꯄꯩꯁꯥ ꯂꯩꯔꯒ ꯄꯤꯊꯣꯛꯄꯁꯨ ꯌꯥꯎꯋꯤ ꯂꯩꯇ꯭ꯔꯒꯅ ꯑꯗꯨꯝ ꯕꯀꯤ ꯇꯧꯅꯔꯁꯦ ꯑꯗꯨꯝ ꯏꯁꯟꯅꯩꯌꯦꯕ ꯑꯗꯨꯃꯥꯏꯅ ꯆꯣꯠꯊꯣꯛ ꯆꯣꯠꯁꯤꯟ ꯌꯥꯕꯒꯤ ꯅꯨꯡꯉꯥꯏ ꯍꯥꯏꯇꯥꯔꯦ
ꯑꯗꯨꯅꯦ ꯑꯩꯈꯣꯏ ꯑꯩꯈꯣꯏ ꯂꯩꯔꯤꯛꯩ ꯀꯩꯊꯦꯜꯗꯒꯤ ꯆꯠꯂꯒ ꯑꯗꯣ ꯑꯩꯈꯣꯏꯔꯣꯝꯗ ꯑꯃ ꯑꯩꯈꯣꯏ ꯊꯪꯅꯕꯒꯤꯗ ꯉꯥ ꯉꯥꯅ ꯅꯠꯇꯕꯤꯗ ꯏꯟꯁꯥꯡ ꯌꯣꯟꯕ ꯍꯦꯛ ꯍꯦꯛ ꯂꯥꯛꯏ ꯀꯩꯅꯣ ꯀꯩ ꯍꯥꯏꯒꯦ ꯚꯦꯟꯗ ꯇꯧꯔꯒ ꯑꯗꯨꯗ ꯍꯦꯛ ꯍꯦꯛ ꯂꯧꯋꯦ ꯌꯦꯟꯁꯥꯡꯒꯤ ꯑꯣꯏꯅ ꯑꯗꯨꯒ ꯍꯧꯖꯤꯛꯀꯥꯟꯁꯦ ꯑꯃ ꯑꯣꯇꯣꯗꯅꯤ ꯈꯪꯗꯦ ꯚꯦꯟꯗꯅꯤ ꯈꯪꯗꯦ ꯃꯌꯦꯞ ꯄꯥꯜꯂꯒ ꯑꯗꯨ ꯑꯗꯨ ꯑꯗꯥ ꯍꯥꯏꯗꯤ ꯑꯥꯂꯨ ꯅꯨꯡꯂꯨ ꯊꯥꯎ ꯑꯗꯨ ꯑꯗꯥ ꯄꯨꯔꯛꯏ ꯌꯦꯡꯕꯤꯔꯣ ꯂꯥꯎ ꯀꯥꯏꯅ ꯆꯠꯄ ꯑꯃꯁꯨ ꯇꯧꯕ ꯂꯩ
ꯊꯦꯡꯉꯦ ꯊꯦꯡꯉꯦ ꯂꯩꯑꯦ ꯂꯩꯌꯦ
ꯑꯥ
ꯑꯗꯨꯅꯦ ꯑꯩ ꯑꯩꯈꯣꯏ ꯂꯩꯀꯥꯏꯗꯨꯁꯨ ꯑꯗꯨ ꯂꯥꯛꯄ ꯌꯥꯎꯏ ꯑꯩ ꯂꯩꯕꯗꯤ ꯂꯩꯗ꯭ꯔꯤꯕꯀꯣ ꯇꯥꯗꯤ ꯇꯥꯔꯦꯕ ꯑꯗꯨꯒ ꯅꯣꯡꯃ ꯑꯩꯅ ꯏꯕꯣꯛ ꯍꯣꯏꯗ ꯆꯠꯄ ꯀꯥꯟꯗ ꯊꯕꯛ ꯑꯃ ꯆꯠꯄꯅꯤꯅꯦ ꯑꯗꯨꯗ ꯑꯩꯈꯣꯏ ꯏꯕꯣꯛ ꯍꯣꯏ ꯂꯩ ꯂꯩꯔꯝꯃꯦꯕ ꯂꯩꯔꯝꯃꯦ ꯑꯗꯨ ꯃꯣꯏ ꯇꯥꯇꯥ ꯑꯆꯧꯕ ꯑꯃꯗ ꯄꯨꯔꯛꯑꯒ ꯃꯣꯏꯗꯨ ꯄꯣꯠꯇꯣ ꯀꯗꯥꯏꯗꯒꯤ ꯂꯧꯔꯨꯏꯅꯣ ꯅꯠꯇ꯭ꯔꯒꯅ ꯃꯣꯏ ꯃꯁꯥꯒꯤ ꯑꯣꯏꯅ ꯌꯣꯜꯂꯤꯔꯥ ꯅꯠꯇ꯭ꯔꯒꯅ ꯗꯨꯀꯥꯟ ꯐꯝꯕ ꯃꯤ ꯂꯩꯗꯅ ꯑꯗꯨꯅ ꯃꯣꯏ ꯁꯤꯠꯇꯕ ꯌꯣꯟ ꯊꯣꯛꯏꯔꯥ ꯀꯃꯥꯏꯅ ꯇꯧꯔꯤꯅꯣꯗꯤ ꯑꯩꯁꯨ ꯈꯪꯗꯦꯕꯀꯣ ꯑꯗꯨ ꯐꯖꯅꯗꯤꯀꯣ ꯃꯣꯏ ꯍꯣꯡꯅ ꯍꯣꯡꯕ ꯍꯥꯏꯁꯦ ꯌꯥꯝ ꯀꯟꯅ ꯍꯣꯡꯕꯕꯨꯗꯤ ꯅꯠꯇꯦ ꯃꯣꯏꯅ ꯀꯦꯖꯤꯗ ꯁꯤꯗ ꯗꯨꯀꯥꯟꯗ ꯃꯥꯔꯀꯦꯠ ꯁꯦꯠ ꯃꯥꯔꯀꯦꯠ ꯔꯦꯠꯇ ꯂꯨꯄꯥ ꯌꯥꯡꯈꯩ ꯄꯤꯕ ꯄꯣꯠꯁꯦ ꯃꯣꯏꯅꯒ ꯇꯔꯥꯗꯤ ꯇꯥꯕꯒꯨꯝꯕ ꯅꯤꯐꯨ ꯀꯨꯟꯊ꯭ꯔꯥꯒ ꯁꯨꯃꯥꯏꯅ ꯇꯥꯕꯒꯨꯝꯕꯗꯤ ꯇꯥꯏꯌꯦꯕꯀꯣ ꯑꯗ ꯄꯣꯠꯁꯦ ꯑꯃꯨꯛ ꯈꯤꯇꯪ ꯃꯁꯛ ꯐꯖꯕ ꯍꯦꯦꯟꯅꯅꯔꯒ ꯑꯂꯨꯒꯨꯝꯕꯗꯒꯁꯨ ꯑꯗꯨꯝ ꯈꯔ ꯊꯤꯕ ꯑꯗꯨꯝ ꯂꯩꯗꯅꯥ ꯈꯔ ꯀꯨꯞꯊꯔꯛꯑꯗꯤ ꯃꯃꯟ ꯈꯔ ꯑꯗꯨꯝ ꯀꯦꯖꯤꯗ ꯑꯗꯨꯝ ꯈꯔ ꯇꯥꯏꯗꯅꯥ ꯑꯗꯨꯃꯥꯏꯅ ꯑꯗꯒꯤꯗꯤ ꯈꯔ ꯒ ꯌꯥꯝ ꯂꯧꯔꯒꯅ ꯈꯔꯕꯨꯗꯤ ꯇꯥꯏꯌꯦ ꯇꯥꯕꯨꯗꯤ ꯑꯩꯅ ꯑꯩꯖꯨ ꯂꯧꯔꯛꯑꯦ ꯑꯗꯨꯗꯒꯤ ꯃꯃꯟ ꯆꯠꯄꯗꯨꯗ ꯃꯣꯏ ꯉꯔꯥꯡ ꯅꯄꯨꯗꯗꯤ ꯑꯗꯨꯗꯣ ꯑꯃꯨꯛ ꯃꯔꯛ ꯃꯔꯛꯇ ꯂꯥꯛꯑꯦꯅꯥ ꯑꯗ ꯑꯗꯨ ꯒꯥꯔꯤꯗ ꯀꯩꯗ ꯇꯧꯔꯒ ꯂꯥꯎ ꯂꯥꯎꯗꯅ ꯃꯥꯥꯏꯌꯦꯞꯀ ꯄꯥꯟꯗꯅꯥ
ꯍꯣꯏ ꯂꯥꯛꯑꯦ ꯂꯥꯛꯑꯦ ꯈꯣꯏꯔꯣꯝꯗꯁꯨ ꯂꯥꯛꯑꯦ
ꯑꯗ ꯃꯣꯏ ꯗꯨꯝ ꯍꯣꯜꯁꯦꯜ ꯊꯥꯗꯣꯛꯏꯔꯥ ꯈꯪꯗꯦ ꯀꯃꯥꯏ ꯇꯧꯕꯅꯣꯗꯤ ꯈꯪꯗꯦ ꯑꯩꯖꯨ
ꯃꯝꯅꯖꯨ ꯍꯪꯉꯛꯏ ꯑꯩꯉꯣꯟꯗ ꯅꯣꯏ ꯈꯨꯔꯥꯏ ꯂꯝꯂꯣꯡꯗ ꯗꯤ ꯕꯖꯥꯔꯁꯦ ꯑꯥ ꯑ ꯑꯈꯣꯏ ꯈ꯭ꯋꯥꯏꯔꯝꯕꯟ ꯕꯖꯥꯔꯒ ꯃꯃꯟ ꯀꯅꯥꯅ ꯈꯦꯠꯅꯒꯦꯌꯦ
ꯑꯥ
ꯑꯩꯅ ꯈꯦꯠꯅꯕꯁꯨ ꯌꯥꯎꯋꯤ ꯈꯦꯠꯅꯗꯕꯁꯨ ꯌꯥꯎꯏ ꯍꯥꯏꯕ ꯇꯥꯡꯕ꯭ꯔꯣ ꯍꯣꯡꯕ꯭ꯔꯅ ꯍꯪꯉꯛꯏꯕ ꯑꯗꯣ ꯑꯈꯣꯏꯅ ꯇꯥꯡ ꯑꯥ ꯁꯣꯝ ꯅꯝꯕꯣꯜ ꯑꯁꯣꯝꯗꯒꯤ ꯑꯗꯨꯗ ꯑꯩꯅ ꯇꯥꯡꯕ ꯍꯥꯏꯁꯦ ꯌꯥꯝ ꯇꯥꯡꯕ ꯈꯣꯠꯄꯗꯤ ꯇꯧꯗꯦ ꯇ꯭ꯔꯥꯏꯕꯦꯜ ꯃꯌꯥꯝ ꯑꯝꯅ ꯑꯌꯨꯛꯇ ꯄꯨꯈꯠꯂꯑꯒ ꯂꯩꯕ ꯌꯥꯝ ꯅꯨꯡꯉꯥꯏ ꯑꯗꯨꯒ ꯍꯥꯏꯗꯤ ꯋꯥꯡ ꯈꯩꯗꯒ ꯐꯝꯃꯤꯖꯤꯗꯤ ꯏꯚꯤꯅꯤꯡ ꯐꯝꯗꯦꯗꯅ ꯍꯥꯏꯗꯤ
ꯐꯝꯗꯦ ꯑꯌꯨꯛꯇꯪ ꯐꯝ ꯑꯁ ꯑꯌꯨꯛꯇꯗꯤ ꯐꯖꯅ ꯐꯝꯃꯦ
ꯑꯥ ꯑꯗꯣ ꯑꯩꯈꯣꯏꯔꯣꯝꯒꯤꯅ ꯑꯌꯨꯛ ꯅꯨꯡꯗꯤꯟ ꯑꯅꯤꯃꯛ ꯐꯝꯃꯤꯗꯅ ꯑꯗꯨꯗꯩꯗꯨꯗ ꯃꯣꯏꯅ ꯍꯪꯉꯛꯑꯦ ꯕ ꯇꯥꯡꯕ꯭ꯔ ꯍꯣꯡꯕ꯭ꯔꯅ ꯑꯩꯅ ꯍꯣꯡꯕ ꯍꯥꯏꯖꯦ ꯑꯗꯨꯝ ꯅꯣꯔꯃꯦꯜꯅꯤ ꯑꯗꯨꯒ ꯕꯖꯥꯔꯗꯩ ꯌꯥꯝ ꯀꯟꯅ ꯍꯦꯟꯒꯠꯄ ꯈꯣꯠꯄ ꯀꯩꯁꯨ ꯑꯣꯏꯗꯦꯗ ꯑꯗꯨꯝ ꯏꯃꯥꯟ ꯏꯃꯥꯟ ꯃꯥꯟꯅꯩꯅ ꯍꯥꯏꯕ ꯑꯗꯥ ꯃꯣꯏꯔꯣꯝꯗꯗꯤ ꯑꯗꯨ ꯈꯦꯠꯅꯕ ꯑꯗꯨꯝ ꯂꯩ ꯑꯗꯨꯏ ꯃꯊꯛꯇ ꯐꯪꯕ ꯑꯥ ꯐꯪꯗꯕ ꯑꯗꯨꯒ ꯐꯥꯔꯃꯥꯁꯤꯗꯣ ꯍꯣ ꯍꯣꯏ ꯐꯥꯔꯃꯥꯁꯤꯗꯣ ꯑꯗꯨꯁꯨ ꯍꯤꯗꯥꯛ ꯁꯦ ꯑꯌꯥꯝꯕꯅ ꯐꯪꯗꯦ ꯍꯥꯏꯌꯦꯕ ꯑꯈꯣꯏꯔꯣꯝ ꯈꯨꯔꯥꯏꯗꯗꯤ ꯐꯥꯔꯃꯥꯁꯤꯖꯦ ꯍꯤꯗꯥꯛ ꯂꯣꯏ ꯂꯣꯏ ꯁꯨꯅ ꯐꯪꯉꯦꯅ
ꯀꯅꯤ ꯀꯩꯅꯣ
ꯑꯥ ꯑꯗꯨꯒ ꯃꯥꯅ ꯑꯃ ꯍꯥꯏꯅꯦ ꯑꯈꯣꯏꯒꯤ ꯐꯥꯔꯃꯥꯁꯤꯒꯤ ꯑꯃ ꯇꯦꯟ ꯄꯔꯁꯦꯟ ꯇꯥꯕꯗꯣ ꯗꯤꯁ ꯀꯥꯎꯟ ꯑꯥ ꯑꯗꯨꯗꯣ ꯀ꯭ꯂꯦꯝ ꯇꯧꯗ꯭ꯔꯗꯤ ꯇꯥꯗꯕ ꯐꯥꯔꯃꯥꯁꯤꯁꯨ ꯌꯥꯎꯋꯦꯌꯦ ꯅꯪ ꯊꯦꯡꯅꯔꯕꯣ
ꯑꯗꯨ ꯑꯩꯗꯤꯀꯣ ꯑꯈꯣꯏꯒꯤ ꯈꯪꯅꯕ ꯃꯐꯝꯗꯒꯤ ꯑꯗꯨꯝ ꯂꯩꯕꯅꯤꯅꯅꯦ ꯑꯌꯥꯝꯕꯗꯤ ꯇꯥꯏ ꯑꯗꯨꯒ ꯁꯥꯏꯠꯇ ꯅꯥꯀꯟꯗ ꯑꯗꯨꯝ ꯐꯝꯃꯁꯨ ꯑꯩꯈꯣꯏ ꯂꯝꯂꯣꯡꯒꯤ ꯑꯣꯏꯅꯗꯤ ꯑꯩꯅ ꯁꯨꯝ ꯌꯦꯡꯕꯗ ꯇꯥꯏ ꯑꯗꯨꯒ ꯑꯇꯣꯞꯄ ꯐꯥꯔꯃꯥꯔꯁꯤꯗꯗꯤ ꯑꯩ ꯀꯌꯥ ꯂꯩꯕ ꯆꯠꯇꯕꯅꯤꯅꯅꯦ ꯂꯩꯕ ꯆꯠꯄꯕꯨꯗꯤ ꯌꯥꯎꯌꯦ ꯑꯗꯣ ꯕ ꯖꯥꯔꯒꯨꯝꯕꯗꯗꯤ ꯑꯗꯨꯝ ꯇꯥꯕꯅꯦ ꯑꯗꯣ ꯑꯇꯩ ꯖꯒꯥꯗꯗꯤ ꯑꯩ ꯊꯣꯏꯗꯣꯛꯅ ꯂꯩꯗ꯭ꯔꯤꯕꯀꯣ ꯑꯗꯨꯝ ꯕꯖꯥꯔ ꯅꯠꯇ꯭ꯔꯒꯅ ꯑꯈꯣꯏ ꯑꯥ ꯂꯩ ꯑꯩꯈꯣꯏꯒꯤ ꯑꯗꯨꯝ ꯑꯦꯔꯤꯌꯥꯖꯤꯗ ꯍꯥꯏꯇꯥꯔꯦ ꯈꯨꯔꯥꯏ ꯂꯝꯂꯣꯡ ꯁꯥꯏꯗꯗꯤ ꯑꯗꯨꯝ ꯂꯩꯕꯅꯤꯅ ꯑꯗ꯭ꯋꯥꯏꯒꯤ ꯖꯒꯥꯗꯗꯤ ꯑꯗꯨꯝ ꯇꯥꯏꯌꯦ
ꯑꯗꯨꯅꯦ ꯑꯩꯁꯨ ꯍꯥꯏꯔꯤꯅꯦ ꯃꯥꯅꯅꯦ ꯕꯖꯥꯔꯗ ꯆꯠꯄ ꯀꯥꯟꯗ ꯃꯍꯥꯚꯤꯔꯒꯤꯗꯣ ꯑꯗꯨꯏꯗꯣ ꯃꯥꯅ ꯇꯦꯟ ꯄꯔꯁꯦꯟ ꯗꯤꯁꯀꯥꯎꯟꯖꯦ ꯄꯩꯁꯥꯖꯦ ꯃꯥ ꯂꯩꯔꯀꯥꯟꯗ ꯇꯥꯗꯕ ꯖꯥꯠ ꯃꯥꯅꯤꯗꯅ ꯑꯗꯣ ꯁꯤ ꯇꯥꯔꯣꯏꯗ꯭ꯔꯥ ꯍꯥꯏꯔ ꯀꯥꯟꯗ ꯑꯦ ꯑꯦ ꯇꯥꯗꯣꯏꯅꯦ ꯇꯥꯗꯣꯏꯅꯦ ꯍꯥꯏꯔꯒ ꯑꯃꯨꯛ ꯅꯧꯅ ꯄꯥꯔꯒ ꯇꯥꯔ ꯄꯤꯔꯛꯑꯦ ꯍꯥꯏꯌꯦꯕ ꯑꯗ ꯀ꯭ꯂꯦꯝ ꯇꯧꯕ ꯑꯃ ꯆꯪꯕꯁꯨ ꯌꯥꯎ ꯃꯥꯜꯂꯦ ꯁꯤꯁꯦ ꯑ ꯍꯥꯏꯅ ꯍꯥꯏꯔꯤꯕ ꯍꯥꯏꯗꯤ ꯇꯧꯗ꯭ꯔꯒꯅ ꯇꯧꯗꯕꯒꯤ ꯑꯗꯨꯝ ꯇꯥꯕꯁꯨ ꯂꯩꯖꯩ ꯍꯥꯏꯌꯦꯕꯀꯣ
ꯃꯣꯏꯒꯤ ꯑꯦꯝ ꯑꯥꯔ ꯄꯤ ꯔꯦꯠꯇꯨꯗ ꯑꯗꯨꯝ ꯂꯧꯕ
ꯑ ꯑ ꯑ ꯑꯗꯨꯒ ꯃꯤꯗꯨꯅ ꯈꯪꯅ ꯍꯥꯏꯔꯛ ꯇꯥꯔꯒꯗꯤ ꯑꯗꯨꯝ ꯇꯥꯕꯤ ꯍꯥꯏꯌꯦꯕ ꯗꯨꯃꯥꯏꯅ ꯇꯧꯕ ꯐꯥꯔꯃꯥꯁꯤ ꯌꯥꯎꯋꯦꯅ ꯍꯥꯏꯔꯛꯄ ꯑꯩꯅ ꯑꯦ ꯑꯗꯨ ꯊꯦꯡꯅꯗ꯭ꯔꯤꯅꯦ ꯑꯩꯗꯤ ꯑꯩꯈꯣꯏꯒꯤꯗꯤ ꯑꯌꯥꯝꯕꯅ ꯂꯣꯏ ꯇꯥꯢꯌꯦ ꯑꯩꯅ ꯍꯥꯏꯕ ꯑꯩꯅ ꯊꯦꯡꯅꯔꯤꯁꯦꯅ ꯅꯣꯏ ꯈꯪꯅꯕꯒꯤ ꯍꯥꯏꯕ ꯑꯩꯅ ꯅꯠꯇꯦ ꯑꯇꯣꯞꯄ ꯃꯤꯗꯁꯨ ꯑꯗꯨꯝ ꯇꯥꯏ ꯍꯥꯏꯕ ꯑꯩꯅ ꯈꯪꯅꯕꯒꯤ ꯅꯠꯇꯦ ꯍꯥꯏꯕ ꯑꯣ ꯑꯗꯣ ꯃꯥꯅꯗꯣ ꯃꯍꯥ ꯚꯤꯔꯒꯤꯗꯨꯗ ꯆꯠꯄꯗ ꯑꯗꯨꯃꯥꯏꯅ ꯃꯥꯅ ꯍꯥꯏꯔꯀꯥꯟꯗ ꯑꯣꯏꯅ ꯇꯥꯔꯛꯑꯦꯅ ꯍꯥꯏꯌꯦ
ꯑꯣ ꯑꯗꯨ ꯃꯣꯏ ꯇꯦꯟ ꯄꯥꯔꯁꯦꯟ ꯈꯛꯇꯪ ꯑꯣꯏꯕ꯭ꯔꯣ
ꯑꯣ ꯑꯗꯨꯃ ꯍꯣꯏ ꯑꯗꯨꯃꯥꯏꯅ ꯍꯥꯏꯔꯦ ꯆꯥꯡꯆꯠꯇ ꯑꯗꯨꯃꯥꯏꯅ ꯂꯣꯏꯅꯃꯛ ꯄꯤꯕꯖꯥꯠꯅꯤ
ꯑꯣ ꯍꯥꯏꯗꯤ ꯑꯃꯒꯤ ꯐꯥꯔꯃꯥꯁꯤ ꯑꯩꯈꯣꯏꯒꯤꯗꯪꯅꯤ ꯍꯥꯏꯕ ꯅꯠ
ꯅꯠꯇꯦ ꯅꯠꯇꯦ ꯅꯠꯇꯦ
ꯑꯦꯝ ꯑꯥꯔ ꯄꯤꯗꯒꯤ ꯇꯦꯟ ꯄꯥꯔꯁꯦꯟ ꯇꯥꯎ ꯍꯥꯏꯕꯖꯦ ꯒꯣꯔꯃꯦꯟꯒꯤ ꯁꯥꯏꯠ ꯗꯒꯤ ꯑꯣꯏꯅ ꯊꯣꯛꯄ ꯄꯣꯠ ꯑꯣꯏꯗꯣꯏꯅꯦꯕ ꯑꯗꯨ ꯑꯣꯏ ꯇꯥꯔꯒꯗꯤ ꯃꯣꯏ ꯍꯥꯏꯁꯦ ꯅꯠꯇ꯭ꯔꯥ ꯑꯗꯨ ꯈꯪꯗ ꯈꯪꯉꯒ ꯍꯥꯏꯔꯒꯅ ꯇꯥ ꯇꯥꯗꯕ ꯀ꯭ꯂꯦꯝ ꯇꯧꯔꯒ ꯗꯤ ꯃꯔꯩ ꯌꯦꯠꯅꯔꯒꯗꯤ ꯑꯩꯈꯣꯏ ꯂꯣꯏ ꯇꯥꯏ ꯍꯥꯏꯕ ꯋꯥꯔꯤ ꯑꯃ ꯂꯥꯛꯇꯣꯏꯅꯦꯕ ꯂꯥꯛꯑꯣꯏꯗ꯭ꯔꯥ ꯀꯩꯒꯨꯝꯕ ꯀ꯭ꯂꯦꯝ ꯇꯧꯗ꯭ꯔꯦ
ꯃꯤꯖꯤꯅ ꯅꯥ ꯑꯗꯤ ꯑꯥ ꯍꯣꯏ ꯐꯔꯛ ꯇꯥꯏꯗꯅ ꯃꯣꯏ ꯃꯤꯋꯥ ꯇꯥꯗꯣꯏꯅꯤꯗꯅ
ꯃꯤꯗꯨꯅ ꯈꯪ ꯇꯥꯗꯣꯏꯅꯤ ꯇꯥꯗꯣꯏꯅꯤ ꯃꯤꯋꯥ ꯇꯥꯗꯣꯏꯅꯦ ꯎꯝ ꯑꯗꯩ ꯈꯪꯉ ꯂꯥꯛ ꯇꯥꯥꯔꯒꯗꯤ ꯃꯣꯏ ꯄꯤꯔꯛꯄ꯭ꯔꯥ ꯄꯤꯔꯛꯇꯕ꯭ꯔꯥ ꯌꯦꯡ ꯌꯦꯡꯒꯦ ꯒꯥꯏꯅ ꯍꯥ ꯇꯦꯟ ꯄꯥꯔꯁꯦꯟꯗꯣ ꯇꯥꯗ꯭ꯔꯒꯗꯤ ꯋꯥꯗꯣ ꯍꯥꯏꯗꯣꯏꯅꯤꯗꯅꯀꯣ ꯑꯗꯣ ꯍꯅꯨ ꯍꯅꯥ ꯈꯪꯗꯕ ꯃꯤꯗꯤ ꯑꯗꯨꯝ ꯂꯧꯈꯤꯗꯣꯏ
ꯎꯝ ꯑꯥ ꯂꯧꯗꯣꯢꯅꯦ ꯂꯧꯗꯣꯢꯅꯦ ꯎꯝ
ꯑꯩꯗꯤ ꯅꯍꯥꯟꯒꯩ ꯑꯩꯈꯣꯏ ꯂꯝꯂꯣꯡꯗ ꯇꯥꯔꯤꯗꯣ ꯑꯩ ꯋꯥꯈꯜꯗ ꯑꯍꯥꯟꯕꯗꯗꯤ ꯑꯗꯨꯒꯤ ꯄꯣꯠꯇꯨ ꯃꯌꯥꯝꯒꯤ ꯄꯨꯂꯞ ꯑꯣꯏꯅ ꯄꯨꯂꯞ ꯑꯣꯏꯅ ꯇꯥꯏꯌꯦ ꯈꯜꯂꯨꯗꯦꯕ ꯁꯨꯝ ꯇꯥꯏꯌꯦ ꯄꯨꯂꯞ ꯑꯣꯏꯅ ꯍꯥꯏꯕꯗꯤ ꯑꯩꯈꯣꯏꯒꯤ
ꯐꯥꯔꯃꯥꯁꯤ ꯂꯣꯏꯅꯃꯛꯀꯤ ꯎꯝ ꯎꯝ
ꯑꯗꯨꯃꯥꯏꯅ ꯌꯥꯝ ꯂꯥꯡꯉꯤꯅꯦ ꯅꯪꯒꯤꯗꯣ ꯈꯣꯢꯅꯔ ꯑꯩꯉꯣꯟꯗ ꯂꯥꯡꯉꯤꯔ ꯎꯝ ꯑꯗꯣ ꯑꯗꯨꯃꯥꯏꯅ ꯇꯥꯢ ꯈꯪꯗꯦꯕ ꯈꯪꯗꯕꯅꯤꯅ ꯄꯨꯂꯞꯀꯤ ꯇꯥꯏ ꯈꯪꯗꯝꯕꯅꯤꯅ ꯑꯩꯈꯣꯏꯅ ꯂꯩꯕ ꯈꯪꯅꯕꯗꯨ ꯑꯗꯨꯒꯤ ꯋꯥꯈꯜꯗꯨꯗ ꯃꯣꯏꯅ ꯑꯗꯨꯝ ꯇꯥꯕꯤꯔꯤꯅꯤ ꯃꯈꯣꯏꯅ ꯑꯣꯐꯔ ꯄꯤꯔꯤꯅꯤ ꯍꯥꯏꯕꯩ ꯋꯥꯈꯜꯗ ꯑꯗꯨꯝ ꯂꯩꯕ ꯍꯥꯢꯇꯥꯔꯦ
ꯄꯨꯂꯞꯀꯤ ꯑꯣꯏꯅꯅꯤ
ꯑꯗꯨꯃꯥꯏꯅ ꯑꯗꯨꯝ ꯂꯩꯕ ꯃꯣꯏ ꯀꯥꯟꯗꯤ ꯀꯥꯟꯅꯕꯖꯥꯠꯅꯤ ꯐꯝꯕ ꯍꯤꯗꯥꯛ ꯐꯝꯃꯤꯖꯤꯡꯁꯦ ꯐꯥꯔꯃꯥꯁꯤꯁ ꯁꯤꯡ ꯐꯝꯃꯤꯁꯦ ꯌꯥꯝ ꯀꯥꯟꯅꯕꯖꯥꯠꯅꯦꯗꯤ ꯃꯣꯏꯗꯤ ꯍꯤꯗꯥꯛꯁꯦ ꯑꯩꯈꯣꯏꯒꯤ ꯁꯤꯠꯇ꯭ꯔꯒꯁꯨ ꯑꯗꯨꯝ ꯃꯣꯏ ꯀꯝꯄꯅꯤꯗ ꯑꯗꯨꯝ ꯍꯟꯕꯤ ꯈꯣꯠꯄꯤ ꯑꯌꯥꯕꯃ ꯑꯗꯨꯨꯝꯕ
ꯑꯥ ꯂꯩꯅꯔꯤꯅꯦ ꯎꯝ
ꯃꯣꯏꯅ ꯂꯩꯔꯒ ꯍꯦꯛꯇ ꯍꯤꯗꯥꯛꯁꯦ ꯄꯨꯂꯞ ꯍꯦꯛꯇ ꯂꯩꯔꯒ ꯌꯣꯟ ꯅꯠꯇꯕ ꯍꯥꯏꯇꯥꯔꯦ
ꯌꯣꯜꯍꯜꯂꯤꯅꯦꯕ
ꯀꯝꯄꯅꯤꯁꯤꯅ ꯊꯥꯗꯔꯅꯤ ꯃꯣꯏꯒꯤ ꯑꯁꯤꯠꯄꯈꯩ ꯂꯧꯁꯤꯟꯈ꯭ꯔꯅꯤ ꯃꯣꯏꯒꯤ ꯄꯥꯔꯁꯦꯟ ꯈꯔ ꯂꯩꯕꯖꯥꯠꯅꯦꯕ ꯑꯗꯨꯒ ꯄꯔꯆꯦꯟꯗꯨꯗ ꯄꯩꯁꯥꯗꯣ ꯃꯣꯏꯒꯤ ꯂꯧꯍꯧꯕ ꯈꯔ ꯂꯧꯍꯧꯔꯦꯗꯅ ꯑꯦꯛꯁꯄꯔꯤ ꯑꯣꯏꯔꯒꯗꯤ ꯄꯣꯠꯇꯣ ꯃꯥꯡꯖꯩꯗꯅ ꯎꯝ ꯃꯥꯡꯖꯕꯅꯤꯅ ꯃꯣꯏꯅ ꯂꯣꯠꯇꯣ ꯌꯣꯟ ꯃꯇꯝꯗ ꯁꯤꯠꯍꯧꯗ꯭ꯔꯒꯗꯤ ꯃꯣꯏꯅ ꯂꯩꯔ ꯌꯣꯟ ꯇꯥꯗꯤ ꯂꯣꯏ ꯃꯥꯡꯉꯣꯏꯗ꯭ꯔꯣ ꯑꯥ ꯑꯗꯨꯅꯦ ꯍꯥꯏꯁꯦ ꯑꯗꯨ ꯃꯣꯏ ꯐꯥꯔꯃꯥꯁꯤ ꯐꯝꯕꯁꯦ ꯃꯣꯏ ꯇ꯭ꯔꯦꯅꯤꯡ ꯑꯃꯖꯨ ꯇꯝꯕ ꯆꯪꯕ꯭ꯔꯥ ꯈꯪꯗꯦ
ꯇꯝꯃꯤꯅꯦ ꯃꯣꯏ ꯇꯣꯉꯥꯟꯅ ꯐꯥꯔꯃꯥꯁꯤꯒꯤ ꯀꯣꯔꯁ ꯇꯝꯃꯤꯅꯦ ꯍꯥꯏꯗꯤ ꯑꯩꯈꯣꯏꯅ ꯗꯣꯛꯇꯔꯒꯤ ꯈꯪꯗꯕꯗꯣ ꯃꯣꯏꯅ ꯍꯦꯛ ꯍꯥꯏꯕ ꯃꯇꯝꯗ ꯑꯦ ꯑꯗꯨꯗꯤ ꯈꯣꯡ ꯍꯥꯝꯕꯩꯅꯤ ꯑꯗꯨꯗꯤ ꯑꯗꯨꯅ ꯑꯗꯨꯒꯤꯅꯤ ꯀꯣꯛ ꯆꯤꯛꯄꯩꯅꯤ ꯀꯣꯛꯀꯤꯅꯤ ꯈꯪꯗ꯭ꯔꯣ ꯃꯣꯏꯅ
ꯑꯩ ꯃꯣꯏꯗꯤ ꯁꯥꯏꯗ
ꯑꯥ ꯑꯗꯨ ꯃꯌꯥꯝꯗꯣ ꯃꯣꯏ ꯇꯝꯃꯨꯕꯒꯤꯅꯦꯕ ꯍꯥꯏ ꯗꯤꯅꯦ ꯃꯣꯏꯒꯤ ꯀꯝꯄꯣꯖꯤꯁꯟꯗꯨꯗ ꯃꯣꯏꯅ ꯗꯛ ꯌꯦꯡꯉꯅꯦꯕ ꯌꯦꯡꯕ ꯀꯥꯟꯗ ꯂꯣꯏ ꯈꯪꯕꯤꯅꯦꯕ ꯄꯨꯔꯥ ꯃꯣꯏꯗꯤ ꯆꯤꯟꯐꯥ ꯄꯨꯔꯕꯅꯦꯕ ꯑꯗꯨ ꯃꯌꯥꯝꯗꯣ
ꯎꯝ
ꯌꯦꯡꯉꯣꯕ ꯅꯣꯏꯁꯨ ꯑꯗꯨꯝ ꯍꯪꯉꯣꯕ ꯑꯥ ꯁꯤꯁꯦ ꯁꯤꯒꯤꯅꯤ ꯑꯩ ꯈꯛꯀꯤ ꯅꯠꯇꯦꯕ ꯂꯩ ꯂꯥꯛꯏꯗꯣ ꯑꯅꯥꯕ ꯃꯌꯥꯝꯗꯨꯒꯤꯅꯦꯕ ꯑꯦꯅꯤ ꯑꯅꯥꯕ ꯑꯃꯒꯤ ꯇꯦꯕ꯭ꯂꯦꯠ ꯁꯦ ꯃꯣꯏꯗ ꯊꯠꯂꯥꯎ ꯄꯨꯕꯗꯅꯦ ꯁꯤ ꯀꯩꯒꯤ ꯅꯕꯩꯅꯣ ꯍꯪꯁꯦꯕ ꯑꯦꯁ ꯑꯗꯨꯒꯤꯅꯤꯅꯦ ꯍꯥꯏꯔꯛꯀꯅꯦꯕ ꯑꯗꯨꯝ ꯑꯥ ꯑꯗꯨꯅꯦ ꯃꯣ ꯍꯥꯏꯁꯦ ꯆꯦꯗꯣ ꯐꯛ ꯅꯠꯇ꯭ꯔꯒ ꯑꯣꯔ ꯍꯤꯗꯥꯛꯇꯣ ꯐꯥꯛ ꯑ ꯌꯦꯡꯉꯨꯕꯒꯤ ꯋꯥ ꯉꯥꯛꯇ ꯅ ꯅꯠꯇꯦꯕ ꯃꯃꯤꯡꯗꯨꯗ ꯑꯗꯨꯝ ꯃꯣꯏ ꯈꯪꯉꯕꯅꯦꯕ
ꯑꯗꯨꯗ ꯃꯣꯏꯗꯤ ꯈꯔ ꯈꯔꯗꯤ ꯅꯣꯂꯦꯖ ꯁꯨꯈꯪ ꯈꯪꯗꯕ ꯃꯤ ꯐꯝꯕꯕꯨꯗꯤ ꯌꯥꯎꯔꯝꯃꯣꯏ ꯌꯥꯎꯔꯝꯃꯣꯏ ꯀꯩꯁꯨ ꯊꯖꯗꯦꯕ
ꯎꯝ ꯎꯝ ꯎꯝ ꯎꯝ ꯀꯗꯥꯏꯗꯩ ꯀꯗꯥꯏꯗꯩ ꯁꯦꯔꯥꯟ ꯔꯥꯟ ꯄꯤꯁꯤꯜꯂꯨꯗꯅ
ꯑꯗꯨꯅꯦ ꯅꯥꯕꯒꯤ ꯍꯤꯗꯥꯛ ꯑꯣꯟꯅ ꯇꯩꯅ ꯄꯤꯁꯜꯂꯒ ꯃꯃꯤꯡ ꯑꯃꯨꯛ ꯑꯣꯟꯅꯕꯗ ꯕꯦꯔꯥ ꯀꯥꯗ꯭ꯣꯏꯅꯤꯅꯦ
ꯀꯗꯣꯏꯅꯦ ꯃꯣꯏꯁꯨ ꯗꯣꯛꯇꯔꯒꯨꯝꯕꯅꯤ ꯀꯩꯅꯣ
ꯑꯗꯣ ꯑꯩ ꯉꯥꯏꯍꯥꯛꯇꯪ ꯂꯩꯔꯒ ꯑꯝꯇ ꯇꯧꯔꯛꯀꯦ ꯄꯥꯟꯗ ꯊꯣꯛꯎꯒꯦ
ꯍꯣ ꯍꯣ ꯍꯣ ꯍꯣꯏ ꯎꯝ